ꯀꯠ ꯃꯅꯦ
ꯍꯧꯍꯠꯅꯕꯣ
ꯀꯔꯤ ꯍꯥꯏꯕ
ꯍꯧꯒꯗ ꯂꯥꯛꯄꯣ ꯍꯥꯏꯕ
ꯐ
ꯂ ꯉ ꯆꯥꯕꯅ ꯆ ꯁꯤ
ꯑꯣ ꯀꯩꯁꯨ ꯂ ꯀꯥꯏꯖꯠ ꯆꯥꯏꯅ
ꯍꯥꯏꯁꯤꯅ ꯄ ꯆꯅꯤꯡꯦ
ꯍꯥꯏꯗꯤ ꯄꯝ ꯀꯤꯟꯗ ꯄꯝꯖꯦ
ꯏꯅꯤ ꯄꯉꯕ
ꯄꯝꯖ ꯑꯗꯨꯅꯗ ꯅꯨꯃꯤꯗ ꯇꯋꯦ
ꯑꯣ ꯃꯤ ꯂꯥꯎꯒ
ꯍꯣꯏ
ꯅꯨꯡꯁꯤꯗ ꯀꯔꯤ ꯀꯔꯤ ꯊꯕꯛ ꯀꯧꯒꯅꯤ
ꯁꯤ ꯍꯧꯖꯤꯛꯇ ꯊꯕ ꯆꯞ ꯇꯧꯔꯒ ꯑꯗꯨꯅꯀꯣ ꯌꯨꯅꯤꯐꯣꯔꯝ ꯁꯦꯠꯄꯒ ꯀ꯭ꯂꯥꯁ ꯇꯥꯁ ꯆꯥꯏꯒꯦ ꯑꯗꯨꯒ ꯑꯗꯨꯕꯨ ꯑꯐꯕꯅꯤ ꯃꯪꯗꯦ
ꯑꯩ ꯂꯣꯏꯔꯒ ꯀ꯭ꯂꯥꯁ ꯆꯠꯀꯅꯤ ꯍꯧꯖꯤꯛꯇꯤ ꯋꯥꯆꯞ ꯇꯧꯔꯒ ꯋꯥꯆꯞꯇꯤ ꯇꯧꯧꯕ ꯂꯣꯏꯔꯦ ꯉꯥꯏꯍꯥꯛꯅꯗꯤ ꯏꯈꯤꯒꯦ ꯈꯔꯗꯤ ꯉꯁꯤ ꯁꯝꯃꯤꯠ ꯇꯧꯅꯤꯡꯉꯥꯏ ꯂꯩꯕ
ꯑꯣ ꯑꯣ ꯀꯔꯤꯅ ꯀꯔꯤ
ꯐꯦꯁꯕꯨꯛ ꯏꯟꯇꯔꯅꯦꯠ ꯑꯕ
ꯑꯣ ꯖꯤꯁꯤ ꯂꯣꯏꯗꯨꯔꯅ ꯎ ꯑꯣ ꯆ ꯃꯅꯅꯁꯤ
ꯎꯝ ꯑꯦꯕ ꯀ ꯑꯗꯨ ꯂ ꯂ ꯌꯥꯝꯃꯥꯏ
ꯑꯣꯏꯔ
ꯍꯣꯏ ꯅꯪꯁꯨ ꯀꯣ ꯇꯧꯅꯁꯨ ꯄꯤꯠꯇꯧꯗꯣꯏ ꯍꯧꯖꯤꯛ ꯀꯪ ꯀꯔ ꯇꯧꯔꯒꯦ ꯊꯕꯛ ꯌꯥꯝ ꯆꯤꯟꯕ꯭ꯔꯣ
ꯍ ꯌꯥꯝ ꯃꯊꯕꯗ ꯅ ꯆ
ꯎꯝ
ꯋꯥꯁꯨ ꯋꯥꯏ ꯎꯝ ꯑꯩꯒꯤ ꯔꯨꯝ ꯂꯩ ꯇꯨꯝꯃꯤ ꯂꯣꯏꯅꯁꯠꯁꯨ ꯆꯨꯝꯃꯦ
ꯕꯤ ꯇꯧꯅꯗꯤ
ꯋꯥ
ꯄꯨꯡ ꯀꯌꯥ ꯇꯥꯔꯕ꯭ꯔꯥ ꯑꯁ ꯇꯦꯟ ꯁꯚꯦꯟ ꯇꯥꯔꯦ ꯑꯩ ꯂꯩꯔꯛꯏꯗ꯭ꯔꯦꯉꯗꯒꯤ ꯑ ꯀ ꯑꯣ ꯋꯥꯔꯤ ꯂꯈꯤꯕꯅ
ꯉꯪ ꯀꯗꯤ ꯇ ꯂꯩꯑꯦ ꯃꯐꯝꯗꯨ ꯂꯥꯏꯕ꯭ꯔꯣ
ꯉꯁ ꯊꯕꯀꯤ ꯂꯩꯇ
ꯑꯣ
ꯑꯩ ꯅꯪꯉꯣꯟꯗꯕ ꯅꯨꯡꯉꯥꯏꯔꯝꯔꯣꯏꯅꯦ ꯄꯂꯒꯤ ꯃꯅꯨꯡꯗ ꯂꯩꯔꯗꯤ
ꯎꯝ
ꯇꯥꯕꯨ
ꯇꯔꯌꯦ
ꯎꯝ
ꯋꯥꯔꯦ ꯋꯥꯔꯦ ꯅꯪ ꯗ꯭ꯌꯨꯇꯤꯗ ꯅꯥꯏꯕ꯭ꯔꯣ ꯅꯪ ꯅꯔꯟꯣ ꯅꯗꯟꯗꯨ ꯇꯔꯕ꯭ꯔꯣ
ꯇꯥꯏꯌꯦꯕ ꯇꯥꯕ꯭ꯔꯣ
ꯇꯥꯏꯌꯦ ꯇꯥꯏꯌꯦ ꯅꯪ ꯗ꯭ꯌꯨꯇꯤ ꯂ ꯅꯅꯨꯡꯉꯥꯏꯕ ꯅꯪꯟꯅ ꯗ꯭ꯌꯨꯇꯤꯗꯨ
ꯝꯝꯕꯅ ꯂꯩꯌꯦꯦ
ꯑ ꯑꯗꯨꯗꯤ ꯅꯨꯡꯉꯥꯏꯕ꯭ꯔꯣ
ꯑꯩ ꯅꯨꯡꯉꯥꯏꯇꯦ ꯆꯠꯅꯤꯡꯗꯦ ꯉꯁꯤ ꯅꯨꯡꯗꯥꯡꯗꯤ ꯆꯠꯅꯤꯡꯗꯦ ꯑꯩ ꯀꯔꯤ ꯌꯥꯔꯗꯤ ꯂꯩꯔꯝꯒꯅꯤ ꯑꯩꯗꯤ
ꯑꯣ ꯀꯗꯥꯏꯗ ꯄꯣꯁ ꯇꯧꯒꯦ ꯉꯁꯤꯗꯅꯪ
ꯄꯣꯁꯟꯗ ꯇꯥꯒꯗꯧꯕ ꯃꯥꯦ ꯇ ꯇꯒ ꯇꯥꯔꯗꯤ
ꯑ ꯑꯦꯟꯇꯤꯅꯦꯇꯦꯜꯗꯤ ꯅꯨꯡꯉꯥꯏꯇ꯭ꯔꯦ ꯍꯥꯏꯗꯤ
ꯍꯣꯏ ꯏꯒꯅ ꯃꯔ ꯑꯃ
ꯎꯝ ꯎꯝ ꯍꯧꯖꯤꯦ ꯀꯔꯤꯗꯋꯅ
ꯐꯖꯅ ꯑꯗꯨꯝ ꯐꯝꯅꯒ ꯂꯩꯦ ꯅꯪ ꯁꯥꯕꯒꯤ
ꯋꯥꯁꯨꯝꯗ
ꯑ
ꯃꯄꯟꯗ
ꯇꯔꯁ ꯂꯩꯦ
ꯀꯔꯤꯒꯤꯅꯣ ꯔꯨꯝꯗ ꯐꯪꯗꯣꯏꯅꯣ
ꯍꯥ
ꯀꯔꯤꯒꯤꯅꯣ ꯔꯨꯝꯗ ꯊꯝꯗꯦ
ꯏꯃꯥꯟꯅꯕꯤꯁꯤꯡ ꯄꯨꯝꯕꯤꯔꯛꯏꯕ ꯋꯥꯉꯥꯡꯅ ꯅꯨꯡꯉꯥꯏꯅꯕ ꯍꯥꯏꯕ ꯇꯥꯔꯦ ꯃꯊꯥꯡ ꯃꯇꯥꯡꯗꯤ ꯇꯥꯗꯤ ꯇꯥꯒꯗꯧꯔꯦꯗꯣꯏꯁꯨ
ꯍꯥꯏꯗꯤ ꯍꯧ ꯎꯆ ꯀꯝ ꯄꯨꯟꯁꯨꯇꯥ ꯁꯨꯇꯥꯔꯦ
ꯍꯥꯏ ꯎꯝꯝ
ꯅꯪꯗꯤ ꯀꯦꯁꯄꯨꯗꯨ ꯀꯌꯥ ꯏꯈ꯭ꯔꯦ
ꯁꯕꯝ ꯍꯧꯖꯤꯛ ꯌꯥꯝ ꯂꯩꯔꯁꯨ ꯑꯩꯅ ꯃꯃꯥꯡꯒꯤ ꯄꯦꯅꯤꯅ ꯐꯤꯛ ꯑꯞ ꯇꯧꯒꯗꯧꯕꯗꯣ ꯑꯦꯇꯦꯟꯗꯦꯟ ꯍꯛꯇ ꯂꯣꯏꯕ
ꯎꯝ
ꯅ
ꯑ
ꯑꯦꯇꯦꯟꯗꯦꯟꯁ ꯁꯤꯡꯗꯣ ꯈꯔ ꯁꯃꯤ ꯇꯧꯒꯦ ꯍꯩ ꯌꯦꯡꯔ ꯏꯒꯦ ꯈꯟꯕꯅꯦꯕ
ꯑꯁꯤꯁꯁꯨꯨ ꯂꯣꯏꯔꯦ ꯋꯥꯔꯦ ꯍꯥꯁꯤꯛꯁꯨ
ꯑꯩ ꯀꯥꯁ ꯄꯨꯡ ꯀꯌꯥꯗ ꯆꯠꯀꯅꯤ
ꯑ ꯑꯩꯗꯤ ꯄꯨꯡ ꯇꯔꯥꯃꯥꯊꯣꯏ ꯉꯥꯟꯗꯤ
ꯎꯝ
ꯅꯪꯁꯨ ꯇꯥꯔꯝꯃꯊꯣꯏꯔ
ꯁꯪꯁꯤ ꯀꯥꯟꯖꯦ ꯀꯥꯟ ꯇ ꯇꯧꯍꯟꯒꯦ
ꯎꯝ ꯁꯍꯤ ꯁꯕꯥ ꯍ
ꯁꯥꯗ꯭ꯔ
ꯑꯗ
ꯅꯣꯏ ꯅꯣꯏ ꯌꯨꯇꯨꯗꯤ ꯁꯥꯁꯕꯔ꯭ ꯈꯣꯏ ꯌꯨ ꯌꯥꯝ ꯁꯥꯌꯦ
ꯑꯩ ꯌꯨꯝꯗꯗꯤ ꯑꯗꯨꯝꯥꯏꯅ ꯉꯥꯔ ꯑꯩꯈꯣꯏꯒꯤ ꯌꯨꯝꯁꯗꯣ
ꯑ
ꯖ ꯇꯨꯗꯨꯀꯣ ꯌꯥꯝ ꯃꯥ ꯅꯨꯉꯥꯏꯔꯦ
ꯍ ꯋꯦꯗꯔꯒꯤꯗꯤ ꯌꯥꯝ ꯅꯨꯡꯉꯥꯏꯕ ꯃꯥꯜꯂꯦ ꯑꯗꯨ ꯑꯣꯏꯗꯤ
ꯑꯗꯨꯒ ꯀꯔꯤ ꯀꯔꯤꯔ ꯍꯤꯟꯖꯟꯒꯣꯜ ꯚꯦꯖꯤꯇꯦꯕꯜꯁꯀꯨꯝꯕ ꯁꯤꯒꯨꯝꯕꯁꯨ ꯑꯈꯣꯏꯒꯤ ꯌꯨꯝꯗ ꯀꯣꯟ ꯌꯥꯝꯅ ꯅꯨꯡꯉꯥꯏꯔꯦ
ꯑꯣ ꯌꯥꯝ ꯐꯥꯏꯅꯗꯣꯏꯗꯤ
ꯎꯝ
ꯅꯈꯣꯏ ꯌꯨꯝꯗ ꯑꯗꯨꯃꯟꯅ ꯄꯥꯝ ꯐꯝꯗꯦ
ꯐꯪꯗꯦ ꯍꯣꯏ ꯑꯩꯈꯣꯏ ꯌꯨꯝꯗꯗꯤ ꯎꯄꯥꯏ ꯂꯩꯇꯦ ꯅꯪ ꯉꯁꯤ ꯏꯔꯨꯗꯣꯏꯔꯣ
ꯍꯣꯏ ꯎꯝ ꯍꯨꯖꯤꯛꯇꯤ ꯍꯨꯏꯖꯤꯠꯇꯤ ꯋꯥꯏꯗꯤ ꯏꯔꯨꯔꯣꯏ ꯍꯣꯏ
ꯑꯩ ꯏꯁꯇꯣꯟ ꯌꯨꯁ ꯇꯧꯅꯤꯡꯉꯤꯕ
ꯑꯣ ꯍꯣꯏ ꯍ ꯀꯁ ꯀꯁꯁ ꯑꯗ ꯏꯁꯇꯨꯝꯗꯣ ꯇꯣꯗ ꯀꯣꯏꯔꯦ
ꯍꯥꯥ
ꯌꯥꯝꯅ ꯀꯣꯏꯔꯦ ꯑꯗꯨꯗꯤ
ꯑꯣꯏꯔ ꯇꯧꯗꯕꯨꯗꯣ ꯀꯨꯏꯔꯦꯕ ꯏꯕꯨꯗꯤ ꯑꯗꯨꯝ ꯇꯧꯔꯗꯧꯔꯁꯨ ꯃꯅꯤꯡ ꯕꯦꯛ ꯁꯥꯏꯒꯤ ꯇꯧꯕ ꯉꯝꯗꯦꯕ
ꯍꯣꯏ ꯍꯣꯏ
ꯑꯩ
ꯐꯤ ꯁꯨꯅꯤꯡꯉꯥꯏ ꯌꯝꯕꯗꯨꯒ ꯊꯥꯕꯛ ꯇꯧꯅꯤꯡꯉꯥꯏ ꯌꯥꯝꯗꯣꯏ ꯏꯅꯤꯡꯉꯥꯏ ꯌꯝꯗꯣꯏꯒ ꯀꯣꯛ ꯁꯥꯌꯦ꯫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
ꯌꯥꯝ ꯂꯩꯌꯦ ꯑꯦꯞꯀꯤꯁꯨ꯫
ꯅꯪꯗꯤ ꯂꯩꯇꯕ ꯃꯥꯂꯦꯗ ꯌꯥꯝ ꯅꯨꯡꯉꯥꯏꯔꯒ ꯂꯩꯗꯨꯅ꯫
ꯅꯠꯇꯦ ꯑꯩꯒꯤꯁꯨ ꯌꯥꯝꯅ ꯂꯩꯌꯦ꯫
ꯏ ꯊꯥ ꯊꯥꯖꯗꯅ꯫
ꯇꯦ ꯑꯩꯒꯤꯁꯨ ꯌꯥꯝ ꯂꯩꯌꯦ꯫
ꯑꯥ ꯅꯣꯏꯒꯤ ꯈꯣꯔꯁꯨ ꯅꯣꯏꯅ ꯁꯤꯅꯤꯌꯔ ꯑꯣꯏꯔꯕ꯭ꯔꯣ ꯍꯧꯖꯤꯛꯀꯥꯟꯗꯤ꯫
ꯍꯥ꯫
ꯅꯣꯏ ꯅꯣꯏꯒꯤ ꯁ꯭ꯀꯨꯜꯗ ꯅꯣꯏꯅ ꯁꯤꯅꯤꯌꯔ ꯑꯣꯏ ꯑꯣꯏꯔꯛꯈ꯭ꯔꯕ꯭ꯔꯕ꯫
ꯍꯣꯏ ꯍꯧꯖꯤꯛꯇꯣ ꯑꯩꯈꯣꯏꯅ ꯁꯤꯅꯤꯌꯔꯅꯦ꯫ ꯍꯧꯖꯤꯛ ꯀꯥꯟꯗꯣ ꯃꯈꯣꯌꯗꯤ꯫
ꯃꯤ ꯌꯥꯝ ꯐꯥꯕꯤ ꯐꯠꯇꯕꯤ ꯇꯧꯅꯤꯀꯣ꯫
ꯌꯥ ꯑꯗꯨꯃꯥꯏꯅ ꯇꯧꯗꯦ꯫ ꯇꯧꯗꯦ ꯑꯈꯣꯏꯗꯤ꯫
ꯄꯨꯡ ꯀꯌꯥꯗ ꯀ꯭ꯂꯥꯁ ꯆꯠꯀꯅꯤ ꯉꯁꯤ꯫
ꯇꯔꯥꯃꯊꯣꯏ꯫
ꯇꯔꯥꯃꯥꯊꯣꯏꯗ ꯑꯣ ꯀ꯭ꯂꯥꯁ ꯀꯌꯥꯗ ꯂꯣꯏꯅꯤ ꯑꯗꯨ ꯑꯣꯏꯔꯒ꯫
ꯄꯨꯅ ꯍꯨꯟꯗ꯫
ꯑꯣ ꯅꯣꯡꯃꯗꯤ ꯄꯨꯟꯊꯣꯛꯁꯤꯗꯅ ꯑꯗꯨ ꯑꯣꯏꯗꯤ꯫
ꯅꯣꯡꯃꯗꯤ ꯀꯣꯏꯊꯣꯛꯁꯤꯕ꯫ ꯀꯣꯏꯕ ꯆꯠꯁꯦ ꯎꯝ ꯎꯝ ꯆꯥꯔ꯭ꯁꯁꯨ ꯆꯥꯠꯁꯦ ꯁꯥꯟꯗꯦ ꯅꯨꯃꯤꯠꯇ꯫
ꯆꯥꯔ꯭ꯁ ꯇꯣ ꯆꯠꯁꯦꯕ ꯁꯥꯟꯗꯦꯗ꯫
ꯑꯣ ꯀꯗꯥꯏꯗꯅꯣ꯫
ꯏꯌꯥ ꯌꯥꯏ ꯌꯥꯔ ꯇꯟꯗꯔ꯭ꯗꯤ ꯆꯥꯠꯀꯗꯧꯕ ꯇꯟꯂꯥꯗꯤ ꯆꯠꯂꯣꯏ
ꯑꯦꯅꯤ ꯑꯦꯅꯤ ꯆꯔꯁ ꯁꯨ ꯌꯥꯏ ꯑꯩꯗꯤ
ꯑꯥ
ꯂꯣꯏꯅ ꯃꯛꯅꯣ ꯂꯣꯏꯅ ꯃꯛꯅ ꯌꯥꯔꯗꯤꯀꯣ ꯍꯥꯏꯗꯤ
ꯍꯣꯏ ꯑꯩꯈꯣꯏꯒꯤ ꯆꯔꯁꯁꯨ ꯌꯥꯏꯅꯦ ꯅꯣꯏꯅ ꯆꯠꯅꯤꯡꯉꯗꯤ ꯀꯥꯏ ꯑꯩꯗꯤ ꯅꯣꯏꯅ ꯆꯥꯅꯤꯡꯗꯔ꯭ꯗꯤ ꯑꯩꯗꯤ ꯄꯨꯅꯤꯡꯗꯕ꯫
ꯍꯣꯏ ꯍꯣꯏ ꯑꯗꯨꯅꯤ ꯂꯣꯏꯅ ꯃꯛꯅ ꯑꯁꯤ ꯑꯗꯨꯗꯁꯨ ꯆꯥꯛꯅꯤꯅꯦ ꯃꯥꯜꯂꯦ꯫
ꯑꯗꯨ ꯑꯣꯏꯗꯤ ꯑꯩꯁꯨ ꯀ꯭ꯂꯥꯁ ꯆꯠꯅꯤꯡꯉꯥꯏ ꯏꯔꯨ ꯊꯣꯛꯀꯦ ꯏꯔꯨꯖ ꯂꯣꯏꯔꯒ ꯑꯃꯨꯛꯀꯥ ꯀꯣꯜ ꯇꯧꯔꯛꯀꯦꯀꯣ
ꯍꯣꯏ ꯍꯣꯏ ꯇꯧꯔꯛꯑꯣ ꯇꯧꯔꯛꯑꯣ ꯍꯣꯏ ꯊꯝꯃꯣ